ꯍꯜꯂꯣ
ꯑꯥ ꯇꯥꯔꯤꯕꯔꯥ
ꯑꯧ ꯇꯥꯌꯦ
ꯀꯩꯗꯧꯔꯤꯅꯣ
ꯑꯦ ꯑꯗꯨꯝ ꯀꯩꯁꯨ ꯇꯧꯗꯦ ꯅꯪꯗꯤ
ꯑꯩꯁꯨ ꯀꯩꯁꯨ ꯇꯧꯗꯦ ꯑꯗꯨꯕꯨ ꯀꯩꯅꯣ ꯏꯃꯥꯅ ꯌꯨꯝꯗꯒꯤ ꯀꯩꯅꯣ ꯎꯁꯣꯏ ꯊꯥꯔꯛꯄꯀꯣ ꯑꯗꯨ ꯐꯨꯠꯂꯒ ꯂꯩ
ꯑꯣ
ꯍꯣꯔꯦꯟ ꯆꯥꯅꯕ ꯀꯣ
ꯎꯁꯣꯏ
ꯎꯁꯣꯏ ꯎꯝ
ꯑꯣ ꯀꯔꯤꯅꯣ
ꯀꯔꯤ
ꯈꯨꯟꯗꯔꯥ ꯅꯪ ꯂꯩꯔꯤꯗꯣ
ꯅꯠꯇꯦ ꯈꯨꯨꯟꯗ ꯅꯠꯇꯦ ꯑꯩ ꯁꯤ ꯃꯄꯥꯟꯗ ꯂꯩꯕꯒꯦꯀꯣ ꯏꯃꯥꯅ ꯉꯁꯤ ꯊꯥꯔꯛꯄ
ꯑꯣ
ꯍꯟꯗꯛ ꯁꯤ ꯆꯥꯕꯁꯦ ꯑꯩ ꯎꯁꯣꯏ ꯆꯥꯕꯁꯦ ꯍꯟꯗꯛꯁꯦ ꯌꯥꯝ ꯆꯥꯗ꯭ꯔꯤꯕꯀꯣ
ꯎꯝ
ꯑꯗꯨꯕꯨ ꯉꯁꯤꯅ ꯑꯍꯨꯝꯂꯛ ꯁꯨꯅꯤ ꯆꯥꯕꯁꯦ ꯍꯟꯗꯛ ꯆꯍꯤꯒꯤ
ꯎꯁꯣꯏ ꯎꯁꯣꯏ ꯍꯥꯏꯕꯁꯦ ꯑꯩꯁꯦ ꯀꯩꯅꯣꯃ ꯈꯔ ꯀꯟꯐ꯭ꯌꯨꯁ ꯂꯩꯌꯦꯅꯦ ꯎꯠꯁꯣꯏ ꯇꯥꯕ꯭ꯔꯣ
ꯍꯦ ꯍꯦꯛꯇ ꯍꯥꯏꯖꯕ ꯑꯃꯗ ꯑ ꯁꯨꯃꯥꯏꯅ ꯃꯈꯟ ꯃꯈꯜ ꯂꯩꯗꯅ ꯎꯁꯣꯏꯁꯨ ꯑꯗꯨ ꯃꯤꯌꯥꯝꯅ ꯎꯁꯣꯏ ꯎꯁꯣꯏ ꯍꯥꯏꯅ ꯍꯥꯏꯔꯗꯤ ꯈꯪꯅꯕꯗꯣ ꯅꯪꯗꯤ ꯀꯔꯤ ꯀꯔꯤ ꯇꯧꯔ ꯂꯩꯔꯦ ꯍꯧꯖꯤꯛꯀꯥꯟ
ꯑꯩꯗꯤ ꯑꯁ ꯀꯩꯅꯣ ꯄꯨꯡ ꯑꯩꯗꯣ ꯇ꯭ꯔꯦꯅꯤꯡ ꯑꯃ ꯆꯠꯂꯦ ꯇ꯭ꯋꯤꯅꯤꯡ ꯆꯠꯄꯁꯦ ꯄꯨꯡ ꯕꯥꯔꯣ ꯑꯗꯨꯋꯥꯏꯒꯨꯝꯕꯗꯗꯤ ꯍꯜꯂꯛꯑꯦꯕ
ꯑꯌꯨꯛꯇꯒꯤ ꯆꯠꯄ꯭ꯔꯥ
ꯎꯝ
ꯉꯟ ꯉꯟꯅ ꯑꯗꯨꯝ ꯍꯜꯂꯛꯑꯦ ꯍꯜꯂꯛꯑꯔꯗꯤ ꯑꯩꯒꯤꯗꯤ ꯊꯕꯛ ꯂꯩꯇꯦ
ꯇ꯭ꯔꯦꯅꯤꯡ ꯅꯣꯏ ꯇ꯭ꯔꯦꯅꯤꯡ ꯃꯇꯝ ꯀꯌꯥꯝ ꯋꯥꯠꯂꯤꯒꯦ ꯂꯣꯏꯒꯗꯕ
ꯊꯥ ꯑꯍꯨꯝꯒꯤ ꯀꯛꯇꯕꯅꯦꯕ ꯑꯩꯈꯣꯏꯒꯤ ꯇ꯭ꯔꯦꯟꯅꯤꯡꯗꯣ
ꯍꯣꯢ
ꯑꯗꯣ ꯊꯥ ꯃꯔꯤ
ꯑꯗꯨꯗꯤ ꯂꯣꯏꯔꯝ ꯀꯌꯥꯝ ꯋꯥꯠꯂꯦ ꯀꯌꯥꯝ ꯀꯌꯥꯝ ꯋꯥꯠꯂꯤꯒꯦ ꯂꯣꯏꯅꯕ꯫
ꯋꯥꯠꯄꯁꯦ ꯊꯥ ꯃꯔꯤ ꯑꯝ ꯃꯔꯤꯒꯨꯝꯕꯗꯤ ꯋꯥꯠꯂꯤꯌꯦ꯫
ꯊꯥ ꯊꯥ ꯑꯍꯨꯝꯒꯤ ꯀꯣꯔꯁ ꯊꯥ ꯑꯍꯨꯝꯒꯤ ꯀꯣꯔꯁ ꯆꯠꯂꯒ ꯊꯥ ꯃꯔꯤ ꯋꯥꯠꯂꯤꯕ꯫
ꯅꯥꯠꯇꯦ ꯊꯥ ꯑꯍꯨ ꯀꯅꯥꯅꯥ ꯊꯥ ꯑꯍꯨꯝ ꯍꯥꯏꯕ ꯊꯥ ꯇꯔꯨꯛ꯫ ꯑꯩ ꯊꯥ ꯑꯍꯨꯝ ꯍꯥꯏꯕ꯭ꯔꯥ ꯑꯣ ꯁꯣꯏꯕꯒꯤ ꯑꯣꯏꯔꯝꯅꯤ
ꯑꯗꯨ ꯍꯦꯛ ꯂꯣꯏꯔꯦꯗ ꯑꯃꯨꯛꯀ ꯑꯦꯛꯖꯥꯝ ꯊꯥꯗꯣꯏꯔꯥ ꯍ ꯍꯣꯏ ꯆꯨꯝꯃꯦ ꯆꯨꯝ ꯑꯗꯨ ꯍꯦꯛ ꯂꯣꯏꯔꯒ ꯑꯦꯛꯖꯥꯝ ꯑꯃꯨꯛꯀ ꯊꯥꯗꯣꯏꯕ꯭ꯔꯥ
ꯑꯥ ꯑꯃꯨꯛ ꯑꯦꯛꯖꯥꯝ ꯂꯩꯗꯣꯏꯅꯦ ꯑꯦꯛꯖꯥꯝ ꯑꯣꯛꯇꯣꯕꯔ
ꯎꯄꯥꯏ ꯂꯩꯇꯦ
ꯑꯁ ꯈꯟꯗꯦꯗ ꯃꯣꯏꯁꯦ ꯈꯟꯗꯤ ꯈꯟꯗꯧꯕ ꯃꯥꯜꯂꯦꯗ꯫ ꯍꯥꯏꯗꯤ ꯃꯣꯏꯁꯦ ꯑꯗꯨꯝ ꯈꯟꯗꯕ ꯑꯗꯨꯝ ꯂꯩ ꯗꯦꯕꯥ ꯍꯥꯏꯗꯤ ꯃꯣꯏ ꯑꯇꯩ ꯑꯇꯩ ꯕꯦꯠꯁꯤꯡꯁꯨꯀꯣ ꯈꯟꯗꯕ ꯌꯥꯎ ꯗꯦꯕ ꯑꯗꯨꯕꯨ ꯑꯩꯈꯣꯏꯒꯤ ꯑꯥ ꯀꯩꯅꯣ ꯄ꯭ꯔꯣꯒ꯭ꯔꯦꯁ ꯑꯣꯏꯅ ꯌꯦꯡꯒꯗꯝꯅꯦ ꯍꯥꯏꯗꯤ ꯐꯥꯔꯁ ꯁꯦꯀꯦꯟ ꯑꯗꯨꯝ ꯄꯤꯕꯗꯣ꯫
ꯑꯣ ꯅꯨꯄꯥꯁꯨ ꯌꯥꯎꯕ꯭ꯔꯥ ꯅꯨꯄꯤ ꯈꯛꯇꯔꯥ꯫
ꯀꯩꯅꯣꯒꯤꯅꯦ ꯄ꯭ꯔꯤ ꯄ꯭ꯔꯥꯏꯃꯔꯤꯒꯤꯅꯦ꯫
ꯑꯗꯨꯗꯣ ꯅꯨꯄꯥꯁꯨ ꯌꯥꯎꯕ꯭ꯔꯥ ꯍꯥꯏꯕꯅꯦ꯫
ꯑꯣꯟꯂꯥꯏꯟꯗꯀꯣ ꯑꯣꯟꯂꯥꯏꯟꯗ ꯑꯅꯤꯔꯛꯗꯤ ꯌꯥꯎꯋꯦ ꯍꯥꯏꯕꯅꯦ꯫
ꯎꯝ ꯀꯔꯤ ꯀꯔꯤ ꯇꯧꯔꯒ ꯂꯩꯕ꯭ꯔꯥ ꯑꯦꯛꯁꯟ ꯁꯣꯡꯒꯨꯝꯕ ꯇꯝꯃꯒ ꯂꯩꯕ꯭ꯔꯣ꯫
ꯑꯦꯛꯁꯟ ꯁꯣꯡꯁꯨ ꯍꯣꯢ ꯍꯥꯏꯗꯤ ꯔꯥꯏꯝꯁ ꯑꯝ ꯌꯦꯡꯉꯣ ꯑꯩꯗꯤ ꯅꯨꯄꯤꯁꯤꯡꯗꯤ ꯐꯩꯌꯦ ꯈꯔ꯫
ꯑꯩꯖꯨꯀꯣ ꯑꯗꯨꯃꯥꯏ ꯈꯟꯕꯅꯦ ꯑ ꯄ꯭ꯔꯤ ꯄ꯭ꯔꯥꯏꯃꯔꯤꯒꯤꯅꯤꯅ ꯑꯥ ꯀꯩꯅꯣ꯫ ꯑꯥꯥ ꯍꯥꯏꯗꯤ꯫ ꯅꯨꯄꯥꯁꯤꯡꯗꯤ ꯌꯥꯎꯔꯝꯂꯣꯏꯗ ꯍꯥꯏꯅꯗꯤ ꯈꯟꯕꯅꯦꯕ꯫
ꯎꯝ꯫
ꯈꯜꯂꯒ ꯑꯩ ꯀꯩꯅꯣ ꯅꯣꯡꯃꯥꯁꯦ꯫ ꯑꯥ ꯀꯟꯇꯦꯛꯇ ꯒ꯭ꯔꯨꯞꯇ ꯌꯦꯡꯂꯒꯀꯣ ꯀꯩꯅ ꯔꯣꯡꯃꯩꯒꯤ꯫ ꯅꯨꯄꯤ ꯑ ꯃꯤꯡ ꯑꯃ ꯏꯔꯒ ꯂꯩꯔꯝꯕꯀꯣ ꯒ꯭ꯔꯨꯞꯇ꯫ ꯅꯝꯕꯔꯗꯣ ꯑꯗꯨ ꯂꯧꯊꯣꯛꯂꯒ ꯑꯩꯁꯦ ꯀꯣꯜ ꯇꯧꯕꯅꯦꯕ ꯅꯪ ꯎꯝ ꯀꯩꯅꯣ ꯄ꯭ꯔꯤ ꯄ꯭ꯔꯥꯏꯃꯔꯤꯒꯤ꯫ ꯇꯝꯕꯗꯨ ꯅꯠꯇ꯭ꯔꯣ ꯇꯝꯔꯗꯤ ꯄꯨꯟꯅ ꯆꯠꯁꯦ ꯍꯥꯏꯅ ꯑꯩ ꯍꯥꯏꯒꯦꯅ ꯀꯣꯜ ꯇꯧꯕꯅꯦꯕ꯫ ꯍ꯫
ꯎꯝ꯫
ꯇꯧꯔꯒ ꯃꯥꯁꯦ ꯅꯨꯄꯥ ꯑꯣꯏꯔꯝꯕ ꯑꯩꯗꯤ ꯅꯨꯞ꯫ ꯅꯨꯄꯥꯅꯦ ꯑꯗꯣ ꯑꯩꯗꯤ ꯂꯥꯛꯂꯔꯣꯏꯒꯦ ꯑꯣꯟꯂꯥꯏꯟꯗꯒꯤ ꯑꯗꯨꯝ ꯂꯧꯈ꯭ꯔꯒꯦ ꯍꯥꯏꯕ ꯑꯗꯨꯗꯒꯤ ꯑꯩꯗꯤ ꯈꯪꯉ ꯈꯪꯕꯅꯤꯅꯦ ꯑꯁ ꯀꯔꯤꯔꯣ ꯅꯨꯄꯥꯁꯨ ꯌꯥꯎꯕ꯭ꯔꯥ ꯍꯥꯏ ꯃꯉꯣꯟꯗ ꯍꯪꯉ ꯑꯃꯅ ꯌꯥꯎꯔꯤꯕ ꯁꯤꯗꯤ ꯍꯥꯏꯅ
ꯑ ꯀꯥꯏꯕꯨꯗꯤ ꯀꯥꯏꯗꯦꯗꯀꯣ
ꯎꯝ ꯀꯥꯏꯕꯨꯗꯤ ꯀꯥꯏꯗꯦ ꯑꯗꯨꯕꯨ ꯇꯝꯕꯝ ꯀꯩꯅꯣ ꯇꯧꯕꯝ ꯑꯩꯅ ꯇꯥꯛꯀꯗꯕꯁꯤꯡꯗꯣ ꯑꯩꯁ ꯑꯩ ꯃꯤꯠꯇ ꯍꯥꯟꯅ ꯎꯔꯤꯅꯦ
ꯑꯗꯨ ꯅꯨꯄꯥꯁꯤꯡꯅ ꯑꯇꯩ ꯅꯨꯄꯥꯁꯤꯡꯁꯨ ꯌꯥꯝꯅ ꯑ ꯀꯩꯅꯣ ꯑꯦꯛꯁꯄꯥꯔꯠ ꯑꯣꯏꯕꯁꯨ ꯌꯥꯎꯔꯤꯅꯤꯗ
ꯎꯝ꯫
ꯅꯨꯄꯤꯗꯒꯤ ꯍꯦꯦꯟꯅ ꯄꯛꯄꯗꯣꯀꯣ꯫
ꯍꯣ ꯑꯗꯨꯁꯨ ꯂꯩ
ꯂꯩꯕꯅꯦ꯫ ꯑꯌꯥꯝꯕꯗꯗꯤ ꯅꯨꯄꯤꯗꯤ ꯇꯧꯋꯦ ꯑꯩꯈꯣꯏꯗ ꯇꯧꯕꯗꯨꯁꯨ ꯅꯨꯄꯤ ꯅꯨꯄꯤꯁꯦ ꯑꯦꯔꯥꯎꯟ ꯑ ꯀꯩꯅꯣ ꯑꯦꯠꯇꯤꯒꯨꯝꯕꯗꯤ ꯌꯥꯎꯋꯦꯕ꯫
ꯎꯝ
ꯑꯗꯣ ꯅꯨꯄꯥꯗꯤ ꯑꯅꯤ
ꯐꯩ ꯐꯩ ꯐꯖꯅ ꯇꯝꯃꯣ ꯃꯇꯝ ꯂꯩꯔꯤꯉꯩꯗꯀꯣ꯫
ꯑꯁ ꯈꯪꯗ꯭ꯔꯦꯅꯦ꯫
ꯃꯇꯝ ꯂꯩꯔꯤꯉꯩꯗ ꯇꯝꯍꯧꯒꯗꯕꯅꯤ꯫
ꯈꯜꯂꯤꯅꯤꯅꯦ ꯍꯧꯖꯤꯛꯁꯦ ꯇꯝꯕꯔꯣꯏꯔꯒ ꯑꯃꯨꯛꯀ ꯈꯨꯟꯗ ꯆꯠꯇ꯭ꯔꯤꯔꯥ ꯍꯥꯏꯅ
ꯑꯁꯁ ꯑꯗꯨ ꯃꯛꯇꯤ ꯇꯧꯔꯣꯏꯗ
ꯍꯥꯏꯗꯤ ꯈꯨꯟꯗ ꯇꯧꯔꯦꯁꯦ ꯈꯨꯟꯗ ꯄ꯭ꯔꯥꯏꯚꯦꯠ ꯁ꯭ꯀꯨꯜꯒꯨꯝꯕ ꯂꯩꯌꯦ ꯍꯥꯏꯔꯗꯤ
ꯑꯝ ꯑꯗꯨꯁꯨ ꯇꯧꯕ ꯌꯥꯏꯌꯦꯅꯦ ꯑꯗꯨꯕꯨ ꯁꯦꯂꯔꯤꯗꯤ ꯈꯔ ꯄꯤꯛꯀꯅꯦꯕꯀꯣ ꯄ꯭ꯔꯥꯏꯕꯦꯠꯀꯤꯗꯤ
ꯄꯤꯛꯀꯅꯤ ꯍꯣꯏ
ꯄ꯭ꯔꯥꯏꯚꯦꯠꯀꯤ ꯇꯧꯗꯤ ꯑꯩꯈꯣꯏ ꯄꯨꯟꯁꯤꯗ ꯀꯩꯅꯣ ꯑꯗꯨꯅ ꯃꯦꯅꯦꯖ ꯇꯧꯕ ꯉꯝꯔꯣꯏ ꯇꯧꯕ ꯉꯝꯔꯣꯏꯕ ꯑꯩꯈꯣꯏꯒꯤ ꯑꯦꯛꯁꯄꯦꯟꯗꯤꯆꯔꯗꯣ
ꯅꯣꯏ ꯏꯃꯨꯡ ꯃꯅꯨꯡꯗꯤ ꯀꯩꯅꯣ ꯑꯁꯤꯒꯨꯝꯕ ꯇꯝꯕꯗꯤ ꯂꯩꯇꯕ꯭ꯔꯥ
ꯑꯁꯤꯒꯨꯝꯕ ꯇꯝꯕꯁꯤ ꯂꯩꯇꯦ ꯍꯣꯏ
ꯅꯪ ꯇꯃꯣ ꯂꯥꯛꯑꯣ ꯔꯥꯏꯝ ꯁꯠꯂꯗꯤ ꯂꯣꯏꯔꯦꯗꯅ
ꯑꯩꯅ ꯃꯄꯥ ꯃꯃꯥꯡꯗ ꯊꯣꯛꯂꯛꯑꯒ ꯇꯧꯔꯛꯀꯗꯕꯗꯨ ꯍꯩꯌꯦ ꯍꯩꯔꯣꯏꯅꯦ ꯃꯤꯅ ꯌꯦꯡꯒꯥ ꯑꯁꯤ ꯅꯨꯄꯥꯁꯤ ꯌꯥꯝ ꯄꯛꯇꯦꯀꯣ ꯍꯥꯏꯔꯛꯀꯅꯤꯕ
ꯑꯩ ꯁꯨꯃꯥꯏꯅ ꯖꯒꯣꯏꯒꯨꯝꯕ ꯁꯥꯕ ꯁꯨꯃꯥꯏꯅ ꯇꯧꯁꯤ ꯁꯨꯄꯥꯏ ꯍꯩꯇꯦꯕꯀꯣ
ꯏꯁꯩꯒꯨꯝꯕ ꯇꯝꯕ ꯑꯣꯏꯕꯗꯤ ꯇꯧꯕ ꯌꯥꯏ ꯇꯧꯕꯤꯕ ꯌꯥꯏꯑꯕꯀꯣ ꯑꯗꯨꯕꯨ ꯑꯦꯛꯁꯟ ꯁꯣꯡꯒꯨꯝꯕ
ꯁꯤꯡꯅ ꯀꯩꯅꯣ ꯏꯁꯩ ꯁꯛꯂꯒꯦ ꯅꯨꯄꯤꯁꯤꯡꯅ ꯑꯗꯨꯝ ꯖꯒꯣꯏ ꯁꯥꯎ ꯍꯥꯏꯕ ꯌꯥꯏꯌꯦꯅ ꯑꯗꯨꯗꯤ
ꯈꯣꯏ ꯀ꯭ꯂꯁ ꯀ꯭ꯂꯥꯁ ꯂꯧꯕ ꯃꯇꯝꯗ ꯀꯩꯅꯣ ꯃꯤ ꯑꯅꯤ ꯑꯅꯤ ꯄꯤꯔꯛ ꯄꯤꯔꯛꯇ꯭ꯔꯗꯤ ꯏꯊꯟ ꯑꯣꯖꯥ ꯑꯃꯈꯛꯇ ꯑꯣꯏꯒꯅꯤ ꯗꯅ
ꯑꯗꯨꯃꯥꯏ ꯇꯥꯔꯗꯤ
ꯑꯗꯨꯃꯥꯏꯅ ꯇꯧꯔꯗꯤ ꯀꯃꯥꯏꯅ ꯇꯧꯗꯣꯏꯕ
ꯅꯪꯅ ꯐꯖꯅ ꯇꯧꯕ ꯉꯝꯃꯤꯅꯤꯗ
ꯑꯁ ꯑꯗꯨꯗꯤ ꯑꯩ ꯑꯩ ꯑꯩ ꯑꯗꯨꯃꯥꯏꯅ ꯑꯣꯏꯔꯗꯤꯀꯣ ꯑꯩꯒꯤ ꯀ꯭ꯂꯥꯁꯇ ꯑꯇꯣꯞꯄ ꯑꯣꯖꯥ ꯑꯩꯅ ꯀ꯭ꯂꯥꯁ ꯂꯧꯔꯤꯉꯩꯗ ꯑꯃꯠꯇ ꯆꯪꯉꯅꯨꯀꯣ ꯍꯥꯏꯅ ꯍꯥꯏꯔꯛꯀꯅꯤ ꯑꯩꯅ ꯂꯧꯕ ꯀ꯭ꯂꯥꯁ ꯃꯑꯣꯡꯗꯣ ꯃꯤꯉꯣꯟꯗ ꯎꯍꯜꯂꯣꯏꯕ
ꯑꯁ ꯑꯗꯨꯗꯤ ꯎꯝ ꯏꯁꯇꯨꯗꯦꯟꯁꯤꯡꯗꯤ
ꯏꯁꯇꯨꯁꯦꯟ ꯁꯥꯇ꯭ꯔꯁꯤꯡꯕꯨꯗꯤ ꯎꯍꯟꯅꯤꯕꯀꯣ ꯑꯣꯖꯥꯁꯤꯡ ꯑꯩꯈꯣꯏ ꯃꯁꯦꯟꯗ
ꯃꯣꯏ ꯃꯌꯨꯝ ꯃꯌꯨꯝꯗ ꯆꯠꯂꯒ ꯃꯥꯒꯤ ꯄꯦꯔꯦꯟꯁꯀꯤ ꯃꯃꯥꯡꯗꯔꯥ ꯀꯩꯅꯣ ꯑꯣꯖꯥ ꯑꯇꯩ ꯑꯇꯣꯞꯄꯗꯁꯨ ꯑꯗꯨꯃꯥꯏꯅ ꯆꯥꯛ ꯇꯝꯃꯦꯒꯨꯝꯕ
ꯑꯗꯨꯗꯤ ꯍꯥꯏꯔꯛꯀꯅꯤ ꯏꯃꯥꯟꯅꯕ ꯇꯥꯕ꯭ꯔꯣ
ꯑ ꯑꯥ
ꯑꯩꯅ ꯆꯍꯤ ꯃꯔꯤ ꯃꯉꯥ ꯃꯃꯥꯗ ꯑꯩꯅ ꯁ꯭ꯀꯨꯜ ꯀꯥꯃꯤꯟꯅꯕ ꯏꯃꯥꯟꯅꯕ ꯑꯃ ꯑꯩꯈꯣꯏꯒꯤ ꯑꯣꯖꯥꯒꯤ ꯃꯇꯧ ꯇꯝꯕ ꯌꯥꯝ ꯍꯩꯕꯀꯣ ꯑꯣꯖꯥ ꯑꯩꯈꯣꯏ ꯑꯣꯖꯥꯅ ꯂꯥꯏꯔꯤꯛ ꯇꯥꯕ ꯃꯇꯧꯗꯣ ꯐꯖꯅ ꯇꯧꯕ ꯋꯥꯅꯤꯗ ꯑꯩꯈꯣꯏ ꯅꯣꯡꯃ ꯑꯩꯈꯣꯏꯒꯤ ꯁ꯭ꯀꯨꯜꯗꯨꯗ ꯂꯤꯇ꯭ꯔꯦꯔꯤ ꯃꯤꯠ ꯑꯃ ꯂꯩꯕꯀꯣ ꯑꯗꯨꯗ ꯃꯥ ꯀꯥꯎꯊꯣꯛꯑꯒ ꯃꯥꯒꯤ ꯀꯩꯅꯣꯝ ꯎꯠꯀꯦ ꯇꯦꯂꯦꯟ ꯑꯃ ꯎꯠꯀꯦ ꯍꯥꯏꯅ ꯂꯥꯛꯄꯗ ꯑꯣꯖꯥꯒꯤ ꯑꯩꯈꯣꯏ ꯑꯣꯖꯥꯏ ꯑꯩꯈꯣꯏ ꯑꯣꯖꯥꯒꯤ ꯂꯥꯏꯔꯤꯛ ꯇꯥꯛꯄ ꯃꯑꯣꯡꯗ ꯇꯧꯁꯤꯜꯂꯛꯄ ꯋꯥꯅꯤꯗ ꯑꯣꯖꯥꯗ ꯌꯦꯡꯉ ꯐꯉꯝ ꯅꯣꯏꯅꯤ ꯌꯥꯝ ꯅꯣꯛꯅꯤꯡꯕꯅꯤꯀ ꯅꯅꯥꯎ ꯅꯅꯥꯎ ꯑꯅꯤꯗꯤ ꯁ꯭ꯀꯨꯜ ꯍꯜꯂꯛꯇ꯭ꯔꯤꯕꯣ ꯍꯜꯂꯣ ꯍꯜꯂꯣ ꯍꯜꯂꯣ